ꯒꯨꯗ ꯃꯣꯔꯅꯤꯡ
ꯎꯝ ꯌꯥꯝꯅ ꯐꯕ ꯑꯌꯨꯛ
ꯑꯥ ꯌꯥꯝꯅ ꯐꯕ ꯑꯌꯨꯛ
ꯀꯩꯗꯧꯔꯤꯅꯣ
ꯑꯥ ꯍꯧꯖꯤꯛꯁꯦ ꯑꯗꯨꯝ ꯁꯥꯖꯦꯜ ꯑꯣꯏꯅꯀꯣ ꯁꯨꯝ ꯁꯨꯃꯥꯡꯗ ꯑꯗꯨꯝ ꯆꯠꯂꯤꯌꯦ
ꯇꯨꯝꯕꯗꯤ ꯍꯧꯒꯠꯂꯕꯣ
ꯑꯁ ꯑꯩꯈꯣꯏꯗꯤ ꯌꯥꯍꯧ ꯉꯟꯂꯤꯗ ꯊꯦꯡꯕ ꯌꯥꯗꯦꯕ
ꯐꯩ ꯐꯩ ꯍꯛꯆꯥꯡ ꯍꯛꯆꯥꯡ ꯐꯕꯅ ꯂꯟꯅꯤ
ꯎꯝ ꯍꯛꯆꯥꯡꯗꯤ ꯐꯅꯥ ꯂꯩꯌꯨ ꯍꯣꯏ
ꯎꯝ ꯍꯛꯆꯥꯡ ꯍꯛꯆꯥꯡ ꯐꯠꯇ꯭ꯔꯗꯤ ꯄꯩꯁꯥ ꯄꯥꯏꯔꯁꯨ ꯂꯣꯏꯅ ꯃꯥꯡꯕꯅꯦ
ꯍꯣꯏ ꯑ ꯑꯁ ꯆꯥꯛ ꯑꯦꯟꯁꯥꯡ ꯊꯣꯡꯉꯕꯣ
ꯊꯣꯡꯗ꯭ꯔꯤꯗ ꯍꯧꯒꯠꯄꯗ ꯉꯥꯏꯔꯤ ꯃꯥꯏꯐꯥꯎ ꯇꯥꯗ꯭ꯔꯤ ꯕ꯭ꯔꯁꯐꯥꯎ ꯇꯧꯗ꯭ꯔꯤ
ꯑꯣ
ꯑꯗꯣ ꯎꯝ ꯉꯔꯥꯡ ꯕꯣꯜꯒꯨꯝꯕ ꯌꯦꯡꯕ꯭ꯔꯣ
ꯉꯔꯥꯡꯕꯣꯜ ꯍꯣꯏ ꯌꯦꯡꯉꯦ ꯍꯣꯏ ꯉꯁꯥꯏꯗꯨꯀꯣ ꯐꯖꯩꯌꯦ
ꯎꯝ ꯑꯃꯗꯨꯅ ꯉꯝ ꯑꯃꯗꯨꯅ ꯉꯝꯈ꯭ꯔꯦꯅꯦ
ꯑꯉꯧꯕꯁꯤꯡꯗꯨꯅ ꯁꯦꯠꯊꯈ꯭ꯔꯦꯅꯦ
ꯎꯝ ꯁꯦꯠꯄ ꯇꯥꯕꯅꯤꯅꯦ ꯃꯣꯏꯅ ꯑꯗꯨꯝ ꯐꯖꯩꯅꯦ
ꯍꯣꯏ
ꯑꯗꯣ
ꯍꯣꯏ ꯃꯥꯅꯦ
ꯐꯖꯩꯕ ꯃꯣꯏꯗꯣ ꯃꯣꯏ ꯀꯥꯡꯕꯨꯗꯨ ꯐꯖꯩꯌꯦꯕ ꯌꯥꯝꯅ
ꯎꯝ
ꯌꯦꯡꯕꯗ ꯃꯣꯏꯅ ꯑꯗꯨꯝ ꯍꯦꯜꯂꯦꯕ
ꯑꯥ ꯅꯪꯗꯤ ꯌꯦꯡꯕ꯭ꯔꯣ
ꯌꯦꯡꯉꯦ ꯑꯗꯣ ꯅꯪ ꯅꯪ ꯎꯪ ꯑꯌꯨꯛ ꯑꯌꯨꯛꯀꯤ ꯁꯥꯖꯦꯜ ꯇꯧꯋꯦ ꯍꯥꯏꯕꯗꯣ ꯄꯨꯡ ꯀꯌꯥꯐꯥꯎ ꯇꯧꯕ꯭ꯔꯣ
ꯄꯨꯡ ꯎꯪ ꯄꯨꯡ ꯃꯔꯤ ꯃꯈꯥꯏꯗꯒꯤ ꯄꯨꯡ ꯃꯤꯅꯤꯠ ꯀꯨꯟꯒꯨꯝꯕꯗꯤ ꯇꯧꯔꯦ
ꯃꯤꯅꯤꯠ ꯀꯨꯟ
ꯑꯥꯏ
ꯌꯥꯏꯅꯦ ꯑꯗꯨꯗꯤ
ꯀꯩ ꯀꯩ ꯑꯦꯛꯁꯔꯁꯥꯏꯖꯅꯣ ꯀꯩ ꯀꯩ ꯑꯦꯛꯁꯔꯁꯥꯏꯖꯅꯣ ꯍꯥꯏꯕꯤꯌꯨꯔꯥ
ꯎꯝ
ꯐꯝꯃꯒ ꯑꯃꯨꯛ ꯂꯦꯞꯈꯠꯄꯤ ꯈꯣꯡꯗꯨ ꯇꯤꯡꯊꯣꯛꯄꯤ
ꯎꯪ
ꯇꯨ ꯁꯥꯡꯅ ꯇꯤꯡꯊꯣꯛꯄꯤ ꯑꯗꯨꯒ ꯑꯥ ꯁꯣꯔꯗꯣ ꯁꯥꯡꯅ ꯁꯥꯡꯅ ꯍꯣꯟꯕꯤ
ꯎꯪ
ꯆꯦꯟꯕ- ꯈꯣꯠꯄ ꯇꯧꯕꯤ ꯑꯃꯨꯛ ꯆꯣꯡꯊꯥ ꯑꯃꯨꯛ ꯀꯨꯝꯊꯥ ꯇꯧꯕꯤ
ꯎꯝ
ꯅꯪꯗꯤ ꯇꯧꯗ꯭ꯔꯣ
ꯇꯧꯏꯗ
ꯇꯧꯌꯦ
ꯀꯤꯔꯤ
ꯑꯥ
ꯑꯌꯨꯛꯇ ꯎꯪꯎꯝ ꯑꯌꯨꯛꯇ ꯍꯧꯒꯠꯄꯅꯦꯅ ꯇꯧꯋꯤ
ꯑꯥ ꯑꯥ
ꯏꯁ ꯅꯨꯡꯉꯥꯏꯕꯅꯦꯍꯦ
ꯍꯛꯆꯥꯡꯖꯦ ꯐ꯭ꯔꯤ ꯑꯣꯏꯕꯅꯦ ꯑꯗꯨ ꯇꯧꯕꯗꯣ
ꯑꯥꯑꯥ
ꯍꯛꯆꯥꯡꯁꯤꯗ ꯃꯝ ꯂꯦꯡꯕ-ꯈꯣꯠꯄ ꯈꯔ ꯅꯨꯡꯉꯥꯏꯕꯅꯦꯕ
ꯍꯣꯏ ꯄꯨꯡ ꯀꯌꯥꯗ ꯇꯝꯒꯦ ꯉꯥ ꯉꯥ ꯉꯔꯥꯡ ꯉꯁꯤ ꯉꯔꯥꯡ
ꯑꯥꯁ ꯍꯟꯗꯛꯇꯤ ꯑꯗꯨꯝ ꯊꯦꯡꯅ ꯇꯨꯝꯃꯤꯅꯦ ꯄꯨꯡ ꯎꯪ
ꯍꯣꯏ ꯋꯥꯕ ꯃꯇꯝꯅꯤꯅ ꯀꯣ
ꯋꯥꯕꯅꯤ ꯊꯦꯡꯅꯇꯨꯝꯃꯦ ꯄꯨꯡ ꯑꯥꯁ ꯑꯅꯤ ꯑꯍꯨꯝ ꯇꯥꯗꯧꯔꯦ
ꯇꯥꯔꯦ
ꯑꯗꯣ ꯍꯧꯖꯤꯛ ꯁꯥꯖꯦꯟ ꯇꯧꯅꯕ ꯑꯃꯨꯛ ꯍꯧꯒꯠꯂꯦ
ꯑꯥ ꯆꯥꯅꯨꯡ ꯆꯥ ꯅꯨꯡꯗꯤ ꯊꯛꯑꯕꯣ
ꯆꯥꯁꯤ ꯊꯛꯇ꯭ꯔꯤꯗ ꯑꯗꯣ ꯁꯤ ꯏꯁ ꯎꯪ ꯎꯪ ꯃꯥꯏꯒꯨꯝꯕ ꯇꯥꯊꯣꯛꯑꯒꯀꯣ
ꯍꯥꯑ
ꯕ꯭ꯔꯁꯀꯨꯝꯕ ꯇꯧꯕ ꯂꯣꯏꯔꯒ ꯆꯥ ꯆꯥ ꯊꯛꯄ ꯆꯠꯀꯅꯤ
ꯑꯥ ꯉꯥꯏ ꯌꯨꯝꯗ ꯑꯥ ꯍꯣꯇꯦꯜꯒꯨꯝꯕ ꯑꯗꯨꯝ ꯂꯩꯕ꯭ꯔꯣ
ꯍꯣꯏ ꯍꯣꯏ ꯍꯣꯇꯦꯜ ꯍꯣꯇꯦꯜ ꯑꯗꯨꯝ ꯂꯩꯌꯦ
ꯌꯥꯝ ꯆꯥꯎꯕꯗꯤ ꯑꯣꯏꯗꯕ ꯀꯣ
ꯑꯣꯏ
ꯑꯌꯨꯛ ꯑꯌꯨꯛꯇ ꯆꯥꯒꯨꯝꯕ ꯊꯛꯅꯕ ꯍꯣꯇꯦꯜ ꯃꯆꯥꯒꯨꯝꯕꯗꯤ ꯂꯩꯌꯦꯕꯀꯣ
ꯑꯗꯨ ꯀꯩꯀꯩ ꯐꯪꯒꯦ ꯍꯥꯏ ꯁꯤ ꯍꯣꯇꯦꯜ ꯑꯩꯗ
ꯑ ꯃꯣꯏꯖꯦ ꯄꯨꯔꯤꯒꯨꯝꯕꯗꯤ ꯂꯩ ꯂꯩꯌꯦ
ꯎꯝ
ꯑꯌꯨꯛꯇꯗꯤ ꯄꯨꯔꯤ ꯄꯔꯥꯊꯥ ꯄꯔꯥꯊꯥ ꯁꯤꯡꯒ꯭ꯔꯥꯗꯤ ꯂꯩꯇꯦ ꯑꯗꯨ
ꯕꯣꯔꯥꯒꯨꯝꯕ ꯁꯤꯡꯖꯨꯒꯨꯝꯕꯗꯤ
ꯑꯗꯨꯗꯤ ꯍꯣꯔꯦꯟ ꯈꯔ ꯊꯦꯡꯉꯀꯥꯟꯗ
ꯑꯣ ꯑꯩꯗꯤ ꯑꯩꯗꯤ ꯁꯤꯡꯒ꯭ꯔꯥꯒ ꯁꯤꯡꯖꯨꯖꯦ ꯌꯥꯝ ꯄꯥꯝꯕꯒꯨꯝꯕ ꯑꯣꯏꯔꯛꯑꯒꯦꯀꯣ
ꯑꯗ ꯑꯗꯨꯗꯤ ꯄꯨꯡ ꯍꯌꯦꯡ ꯍꯣꯔꯦꯟ ꯄꯨꯡ ꯇꯔꯥꯃꯥꯊꯣꯏ ꯇꯔꯥꯅꯤꯊꯣꯏ ꯆꯥꯛ ꯆꯥ ꯇꯣꯛꯑꯒ ꯑꯗꯨꯝ ꯍꯧꯒꯅꯤ ꯍꯧꯖꯤꯛꯇꯤ ꯆꯥꯒ ꯄꯔꯥꯊꯥꯒ
ꯁꯤꯡꯒ꯭ꯔꯥꯒ ꯑ ꯑ
ꯁꯤ ꯈꯛꯇ ꯉꯥꯏꯔꯦ
ꯑꯗꯨ ꯍꯣꯔꯦꯟ ꯂꯥꯛꯄ ꯇꯥꯏꯟ ꯑꯗꯨꯗꯤ
ꯍꯣ ꯍꯣꯏ
ꯑꯗꯨ ꯉꯔꯥꯡ ꯑꯩꯈꯣꯏ ꯀꯩꯅꯣ ꯇꯧ ꯁꯤ ꯍꯥꯏꯕꯗꯣ ꯇꯧꯗꯔꯦ ꯀꯩꯌꯣ ꯀꯩ ꯇꯧꯗꯣꯏꯅꯣ ꯅꯪ ꯁꯪꯗꯕꯩꯔꯥ
ꯀꯩꯅꯣ ꯀꯩꯅꯣ
ꯉꯔꯥꯡꯗꯣ ꯑꯩꯈꯣꯏ ꯎꯝ ꯀꯩꯅꯣ ꯆꯥꯃꯤꯟꯅꯁꯤ ꯍꯥꯏꯔꯒ ꯅꯪ ꯑꯃꯨꯛꯁꯨ ꯇꯧꯔꯛ ꯇꯦ
ꯎꯁ ꯑꯗꯨꯗꯤ ꯊꯦꯡꯉꯦ ꯀꯔꯤꯔꯣ ꯁꯤꯗ ꯌꯥꯗꯕ ꯑꯃ ꯂꯩꯕ
ꯍꯣꯏ
ꯑꯗꯨꯒꯤꯅꯦ
ꯎꯝ
ꯑꯗꯨ ꯅꯠꯇ꯭ꯔꯗꯤ ꯑꯗꯨꯝ ꯊꯧꯕ ꯌꯥꯕꯅꯤ
ꯑ ꯍꯥ ꯑꯁ ꯉꯁꯤꯁꯤ ꯀꯔꯤ ꯀꯔꯤ ꯊꯕꯛ ꯇꯧꯒꯅꯤ
ꯉꯁꯤꯁꯤ ꯅꯣꯡ ꯐꯖꯅ ꯇꯥꯔꯗꯤ ꯂꯧ ꯇꯧꯕ ꯌꯥꯕꯅꯦꯕ ꯑꯗꯨ ꯁꯤꯒꯤ ꯅꯣꯡꯅꯗꯤ ꯇꯧꯕ ꯌꯥꯗꯧ ꯃꯥꯟꯗꯦ
ꯑ
ꯌꯨꯝꯗ ꯌꯨꯝꯗ ꯁꯨꯕ ꯌꯥꯕ ꯈꯔ ꯑꯗꯨꯝ ꯑꯃ ꯑꯅꯤ ꯇꯧꯔꯒ ꯑꯗꯨꯝ ꯂꯣꯏꯁꯤꯜꯂꯒꯦ ꯇꯧꯕ
ꯎꯝ ꯌꯥꯏ ꯌꯥꯏ ꯀꯩꯁꯨ ꯀꯥꯏꯗꯦꯗ ꯑꯗꯨꯖꯨ ꯐꯩ
ꯎꯝ
ꯎꯝ
ꯑꯩꯗꯤ ꯌꯥꯗꯕꯀꯣ꯫
ꯍꯣꯏ
ꯌꯥꯗꯕꯅꯤꯅ ꯇꯧ ꯇꯧꯕꯗꯨ ꯑꯁ ꯈꯪꯗꯦ ꯍꯟꯗꯛꯁꯦ
ꯑꯥ
ꯌꯥꯝ ꯋꯥꯏ ꯋꯥꯈꯜꯁ ꯋꯥꯈꯜꯖꯤ ꯒ꯭ꯌꯥꯃꯥꯟ ꯇꯥꯗꯦ
ꯑꯥ
ꯍꯥꯏꯗꯤ ꯆꯠꯂꯖꯨ ꯑꯗꯨꯝ ꯋꯥꯈꯜ ꯇꯧꯕ
ꯎꯝ
ꯂꯦꯞꯄꯁꯨ ꯋꯥꯈꯜ ꯇꯧꯕ
ꯇꯨꯝꯃꯁꯨ ꯋꯥꯈꯜ ꯇꯧꯕ
ꯇꯨꯝꯃꯁꯨ ꯋꯥꯈꯜ ꯇꯧꯕ
ꯎꯝ ꯎꯝ
ꯗꯤꯄ꯭ꯔꯦꯁ ꯋꯥꯈꯜ ꯂꯩꯅꯥ ꯍꯥꯏꯕꯗꯣ
ꯍꯣꯏ
ꯑꯗꯨ ꯇꯥꯔꯕ꯭ꯔꯥ ꯒ꯭ꯌꯥꯟ ꯃꯥꯟ ꯇꯥꯗꯦ
ꯎꯝ ꯍꯝ
ꯅꯪ ꯅꯪ ꯏꯁꯩ ꯌꯥꯝ ꯍꯩꯗꯥꯏꯅꯦ ꯑꯌꯨꯛꯇ ꯏꯁꯩ ꯈꯔ ꯇꯧꯔꯛꯑꯣꯅꯦ꯫
ꯅꯥꯀꯦꯟꯊꯥꯒꯤꯁꯨ ꯅꯥ ꯅꯥ ꯅꯥ ꯅꯥ ꯅꯥ ꯅꯥ ꯅꯥ ꯅꯥ ꯑꯥ ꯅꯥ
ꯀꯩꯅꯣ ꯈꯔ ꯁꯦꯡꯅ ꯁꯛꯎꯅꯦ ꯫
ꯑꯗꯨ ꯏꯁꯩꯗꯣ ꯀꯩꯅꯣꯝ ꯀꯥꯎꯈꯤꯕ ꯃꯥꯏ ꯑꯥꯔꯊꯥꯗꯣ꯫
ꯑꯔꯊꯥꯗꯣ ꯅꯠꯇꯦ ꯑꯩꯅ ꯍꯥꯏ ꯏꯁꯩ ꯃꯌꯦꯛꯇꯣ꯫
ꯑꯗꯣ ꯃꯌꯦꯛꯇꯨꯅꯦ ꯑꯩ ꯍꯥꯏꯁꯦ ꯃꯥ ꯍꯣꯏ ꯃꯌꯦꯛꯇꯨ ꯀꯥꯎꯔꯕ ꯍꯥꯏꯇꯥꯔꯦ꯫
ꯎꯝ ꯑꯥ ꯑꯇꯣꯞꯄ ꯑꯃ ꯑꯃ ꯇꯧꯔꯛꯑꯣꯅꯦ ꯎꯝ
ꯑꯩꯒꯤ ꯄꯨꯟꯁꯤꯗ ꯑꯦ ꯇꯥꯏꯕꯪꯄꯥꯟ ꯑꯩ ꯒꯨꯡ ꯀꯩꯅꯣ ꯀꯩꯅꯣ ꯑꯣꯏ ꯁꯛꯂꯛꯑꯒꯦꯀꯣ ꯗꯨꯗꯤ
ꯌꯥꯏꯌꯦ ꯌꯥꯏꯌꯦ ꯄꯪꯌꯥꯗꯥ ꯌꯥꯏꯌꯦ
ꯇꯥꯏꯕꯝ ꯄꯥꯟꯁꯤꯗ ꯑꯩ ꯋꯥꯔꯥꯕꯁꯨ ꯁꯔꯒꯗ ꯅꯨꯡꯉꯥꯏꯕ ꯐꯪꯒꯅꯤ ꯅꯤ ꯇꯥꯏꯕꯡꯄꯥꯟꯁꯤ ꯗ ꯑꯩ ꯋꯥꯔꯕꯁꯨ ꯁꯔꯒꯗ ꯅꯨꯡꯉꯥꯏꯕ ꯐꯪꯒꯅꯤ ꯑꯩꯅ ꯍꯥꯏꯗꯣ ꯑꯁ ꯀꯥꯎꯔꯤꯅꯦ ꯑꯗꯨ ꯏꯁꯩꯗꯨ ꯌꯥꯝ ꯐꯖꯕꯅꯦ ꯗꯨꯁꯨ꯫
ꯎꯝ ꯐꯖꯕꯅꯦ ꯑꯇꯣꯞꯄ ꯑꯇꯣꯞꯄꯗꯤ
ꯑꯇꯣꯞꯄꯁꯦ ꯍꯤꯡꯂꯤꯕ ꯄꯨꯟꯁꯤꯁꯦ ꯅꯨꯡꯁꯤꯕꯤꯒꯤꯗꯃꯅꯤ ꯅ ꯅ-ꯅ-ꯅ-ꯅ ꯑꯩꯒꯤ ꯄꯨꯟꯁꯤ
ꯂꯩꯔꯤꯌꯦꯅꯦ ꯊꯥꯃꯣꯏ ꯑꯁꯤꯗ ꯅꯨꯡꯁꯤ ꯅꯪꯕꯨ ꯉꯥꯏꯔꯤꯌꯦ ꯑꯁ ꯌꯥꯝ ꯇꯥꯕ ꯌꯥꯝ ꯅꯨꯡꯉꯥꯏꯅꯦ ꯑꯗꯣ ꯅꯪ ꯏꯁꯩ ꯁꯛꯏꯁꯦ ꯕ꯭ꯔꯁꯇꯤ ꯇꯧꯔꯕꯣ
ꯑꯦ ꯅꯪꯁꯨ ꯀꯩꯅꯣꯍꯦ ꯌꯥꯔꯦ ꯑꯗꯨꯃꯥꯏ ꯍꯥꯏ
ꯅꯪꯒꯤꯗꯤ ꯅꯪ ꯏꯁꯩ ꯁꯛꯏꯁꯦ ꯕ꯭ꯔꯁ ꯇꯧꯗꯕ ꯃꯥꯜꯂꯦꯗ
ꯑ ꯍꯧꯖꯤꯛꯄꯨꯗꯤ ꯇꯧꯗ꯭ꯔꯤ ꯌꯥꯎ ꯉꯍꯥꯛꯇꯪ ꯂꯩꯔꯒ ꯇꯧꯔꯒꯅꯤ ꯗꯤ
ꯁꯣꯔ ꯃꯅꯝ ꯁꯣꯔ ꯃꯅꯝ ꯂꯥꯛꯏꯗ
ꯅꯪꯒꯤ ꯁꯣꯔ ꯃꯅꯝꯗꯨ ꯌꯣꯟꯆꯥꯛ ꯁꯣꯔ ꯃꯅꯝ ꯂꯥꯛꯑꯦꯗ꯫
ꯑꯩꯁ ꯀꯥꯏꯗꯩ ꯌꯣꯟꯆꯥꯛꯅꯣꯗ ꯉꯔꯥꯡ ꯁ ꯀꯩꯅꯣ ꯆꯥꯕꯗꯨꯕꯨ ꯌꯦꯟ ꯆꯥꯕꯗꯨꯕꯨ
ꯌꯦꯟꯒꯤ ꯃꯥꯟꯗꯦꯗ ꯌꯣꯟꯆꯥꯛ ꯃꯥꯜꯂꯦꯗ꯫
ꯌꯦꯟꯆꯥꯛ ꯌꯣꯟꯆꯥꯛ ꯅꯠꯇꯦ ꯌꯦꯟꯆꯥꯛ ꯅꯦꯕ ꯌꯣꯡꯆꯥꯛꯁ ꯍꯥ
ꯎꯝ
ꯏꯀꯨꯕꯣꯛꯁ ꯎꯝ ꯏꯀꯨꯕꯣꯛꯁ ꯍꯥꯏꯗꯣ ꯎꯝ
ꯐꯒꯤ ꯇꯧꯅꯤꯗ ꯅꯣꯛꯁꯦ ꯇꯧꯕꯅꯤꯗ꯫
ꯍꯣꯏ
ꯅꯪꯗꯣ ꯑꯗꯣ ꯃꯅꯝꯗꯤ ꯈꯔ ꯑꯗꯨꯝ ꯅꯝꯊꯤꯌꯦ ꯑꯁꯦꯡꯕ ꯐꯥꯒꯤꯖꯨ ꯐꯥꯒꯤꯅꯦ ꯑꯁꯦꯡꯕꯁꯨ ꯑꯁꯦꯡꯕꯅꯤ ꯁꯣꯔ ꯃꯅꯝꯗꯣ
ꯅꯪꯁꯦ ꯑꯁꯦꯡ ꯑꯁꯦꯡꯕꯗꯤ ꯑꯗꯨꯝ ꯍꯥꯏꯔꯛꯏꯅꯦꯀꯣ꯫
ꯎꯝ ꯍꯥꯏꯕꯅꯦ ꯍꯥꯏꯗꯤ ꯑꯁꯦꯡꯕ ꯍꯥꯏꯕꯅ ꯊꯃꯣꯏ ꯁꯦꯡꯕꯅꯤꯍꯦ꯫
ꯑ
ꯖꯥꯠ ꯖꯥꯠ ꯉꯥꯡꯗꯕꯅ ꯐꯕꯅꯦꯍꯦ꯫
ꯀꯩꯗꯧꯔꯤꯒꯦ ꯑꯗꯨꯗꯤ
ꯍꯧꯖꯤꯛꯇꯤ ꯅꯪ ꯐꯣꯟ ꯇꯧꯔꯒ ꯑꯗꯨꯝ ꯐꯝꯃꯤꯗ ꯃꯄꯥꯟꯗ ꯁꯨꯝ ꯐꯝꯃꯤ ꯃꯣꯔꯥꯗ ꯊꯥꯔꯒ ꯑꯗꯨꯝ ꯐꯝꯃꯤ
ꯀꯃꯥꯏꯅ ꯊꯝꯒꯦ
ꯄꯨꯡ ꯃꯈꯥꯗ ꯊꯝꯃꯦ
ꯍꯣꯏ ꯐꯝꯕꯒꯤ ꯀꯥꯟꯅꯕꯁꯨ ꯈꯣꯡ ꯊꯝꯕꯒꯤ ꯅꯤꯌꯣꯝꯁꯨ ꯈꯔ ꯂꯩꯕꯀꯣ
ꯑꯥ
ꯈꯣꯡꯗꯣ ꯇꯤꯡꯅ ꯇꯤꯡꯅ ꯊꯝꯃꯣ ꯑꯗꯨꯒ ꯁꯣꯔꯗꯣ ꯁꯥꯡꯅ ꯁꯥꯡ ꯍꯣꯡꯀꯠ ꯅꯪꯒꯤ ꯀꯩꯅꯣꯗꯣ ꯅꯪꯒꯤ ꯀꯂꯦꯖꯥꯗꯣ ꯑꯗꯨ ꯑ ꯀꯩꯅꯣꯝ ꯇꯧꯔꯛꯄ ꯌꯥꯝ ꯐꯒꯠꯂꯥꯛ ꯀꯅꯦꯕ ꯊꯥꯗꯣꯏ ꯏꯁꯤꯡꯁꯤ ꯌꯥꯝ ꯏꯁꯤꯡꯁꯨ ꯌꯥꯝ ꯊꯛꯑꯣ
ꯑꯥ ꯑꯌꯨꯛꯇ ꯏꯁꯤꯡ ꯊꯛꯄꯗꯤ ꯐꯕꯅꯦ
ꯍꯣꯏ
ꯑꯌꯨꯛꯇ ꯅꯣ
ꯑꯩꯁꯨ ꯊꯛꯀꯦ ꯇꯧꯕꯥꯅꯦ ꯀꯥꯎꯋꯤꯅꯦ ꯅꯪꯗꯤ
ꯑ ꯅꯣꯡꯃꯗ ꯂꯤꯇꯔ ꯑꯃꯥ
ꯎꯝ ꯑꯃ ꯑꯣꯏꯔꯗꯤ ꯌꯥꯝꯈ꯭ꯔꯕꯅꯤ ꯑꯗꯨ ꯌ
ꯎꯝ ꯑꯃ ꯑꯅꯤ ꯑꯅꯤ ꯐꯥꯎ ꯊꯛꯄ ꯉꯝꯃꯗꯤ ꯌꯥꯏꯌꯦ ꯑꯗꯨ ꯉꯝꯃꯣꯏꯗ꯭ꯔꯥ ꯈꯟꯕ
ꯑꯅꯤ ꯊꯛꯇ꯭ꯔꯁꯨ, ꯑꯅꯤ ꯊꯛꯇ꯭ꯔꯁꯨ ꯆꯥꯛ ꯆꯥꯕꯩ ꯆꯥꯛ ꯆꯥꯕ ꯀꯥꯟꯗ ꯊꯛꯄꯗꯨꯅꯥ ꯑꯗꯨ ꯄꯥꯗꯕꯤꯗ ꯑꯗꯨ ꯊꯥꯑꯁꯨ ꯆꯥꯛ ꯆꯥꯕ ꯂꯣꯏꯔꯀꯥꯟꯗ ꯑꯗꯨꯝ ꯑꯌꯨꯛꯇ ꯅꯨꯡꯊꯤꯟꯗ ꯀꯩꯀꯩꯗ ꯂꯩꯕꯋꯥꯏꯅꯦ ꯂꯤꯇꯔ ꯑꯃ ꯊꯥꯎꯑꯣꯗꯤ ꯌꯥꯔꯕꯥꯅꯤ ꯑꯗꯨꯝ
ꯈꯣꯏꯅꯥ ꯊꯛꯄ ꯉꯝꯗꯕꯩ ꯆꯥꯡ ꯅꯥꯏꯅ ꯊꯛꯄꯥ ꯉꯝꯗꯕꯩꯅꯦꯕ
ꯃꯥꯅꯦ ꯃꯥꯅꯦ ꯆꯨꯝꯃꯦ
ꯑꯗꯨ ꯆꯥꯡ ꯅꯥꯏꯅ ꯊꯛꯄꯅꯗꯤ ꯐꯕꯅꯦ꯫
ꯍꯣꯏ
ꯆꯥꯡ ꯅꯥꯏꯅ ꯊꯛꯑꯥꯗꯤ ꯍꯌꯦꯡꯁꯨ ꯉꯁꯤꯁꯨ ꯍꯪꯆꯤꯠꯁꯨ ꯑꯗꯨꯝ ꯊꯛꯑꯗꯤꯀꯣ
ꯍꯣꯏ
ꯆꯥꯡ ꯅꯥꯏꯅ ꯊꯛꯑꯗꯤ ꯍꯛꯆꯥꯡꯗꯤ ꯑꯗꯨꯝ ꯐꯔꯛꯀꯅꯤ꯫
ꯎꯝ
ꯑꯗꯨꯒ ꯍꯛꯆꯥꯡꯗꯨ ꯎꯝ ꯑꯌꯨꯛ ꯈꯨꯗꯤꯡꯒꯤ ꯁꯥꯖꯦꯜ ꯇꯧꯕꯥ
ꯄꯥ
ꯑꯌꯨꯛꯈꯨꯗꯤꯡꯒꯤ ꯆꯦꯟꯕꯗꯨ ꯎꯝ ꯃꯤꯅꯤꯠ
ꯑꯥ
ꯇꯔꯥꯃꯉꯥ
ꯑꯗꯨꯗꯤ, ꯑꯗꯨꯗꯤ ꯐꯔꯦꯀꯣ ꯍꯣꯔꯦꯟ ꯑꯃꯨꯛ ꯐꯥꯎꯅꯔꯁꯤꯀꯣ ꯑꯗꯨꯗꯤ
ꯍꯣ ꯍꯣꯏ ꯍꯣꯔꯦꯟ
ꯍꯣꯔꯦꯟꯅ ꯐꯥꯎꯅꯔꯁꯦ ꯍꯥꯢꯗꯤ
ꯍꯣꯔꯦꯟ ꯑꯃꯨꯛ ꯑꯩ